ꯑꯗꯨꯒ ꯑꯩꯒꯤ ꯊꯕꯛ ꯈꯔ ꯆꯠꯃꯤꯟꯅꯗꯧ ꯂꯩꯕ ꯃꯣꯏꯔꯥꯡꯒꯨꯝ
ꯆꯂꯣ ꯆꯂꯣ ꯆꯂꯣ ꯀꯣ ꯑꯗꯥ ꯑꯗꯅꯦꯊꯟꯗ ꯆꯠꯂꯣ ꯦ ꯀ ꯆꯂꯗ ꯅ ꯇꯅ ꯆꯠꯇꯕ ꯑꯩꯉꯣꯟꯗ ꯃꯤ ꯍꯧꯕ ꯌꯥꯗꯦ ꯍꯧꯕ ꯌꯥꯗꯦ
ꯍꯧꯔꯗꯤ ꯅꯪ ꯀꯩꯅ ꯍꯧꯗꯣꯏꯗ ꯍꯥꯏꯔꯣ ꯃꯦꯒꯤ ꯍꯧꯗꯣꯏꯔꯥ ꯀꯩ ꯍꯧꯗꯣꯏꯅꯣ ꯍꯥꯏꯔꯣ ꯀꯥꯡꯍꯧ ꯍꯧꯗꯣꯏꯔꯥ ꯎꯝ ꯎ
ꯀ
ꯑꯗ ꯑꯃ ꯍꯦꯛꯇꯍꯧꯔꯤꯗꯨꯣ ꯀꯩꯅꯣ ꯍꯥꯏꯕ
ꯀ ꯍꯧꯁꯦ
ꯌꯦ ꯔꯨꯝ ꯍꯣ ꯂꯩꯔꯨꯒꯦ ꯄꯩꯁꯥ ꯄꯤꯔꯛꯀꯅꯤ
ꯑꯣ ꯑꯗꯨ ꯄ
ꯑꯩ ꯄꯩꯁꯥ ꯍꯧꯖꯤꯛ ꯑꯃꯝꯇ ꯄꯥꯏꯗꯦ ꯑꯩ ꯐꯣꯟ ꯄꯥꯏꯔꯦ ꯑꯗꯨꯒ ꯍꯦꯟꯖꯔꯝꯒ ꯄꯥꯏꯔꯦ
ꯎꯝ
ꯄꯥꯏꯔꯗꯤ ꯄꯩꯁꯥ ꯑꯗꯣ ꯑꯗꯣ ꯑꯩ ꯍꯟꯗꯣꯛꯈ꯭ꯔꯣ ꯍꯥꯏꯔꯣ ꯅꯪ ꯍꯥꯏꯥꯏꯅꯤꯡꯉꯤꯗ
ꯍꯥꯏꯗꯤ ꯑꯃꯁꯦ ꯃꯀꯣꯛꯜꯇ ꯑꯃꯨꯛ ꯆꯪꯉꯤꯌꯦ ꯃꯥꯅꯦ ꯍꯥꯏꯥꯏ ꯄꯤꯍꯜꯂꯛꯀꯦ ꯇꯧꯕ ꯑ ꯆꯞꯄꯁꯤꯅ ꯄꯤꯔꯗꯤ ꯐꯩꯗꯅ ꯅꯣꯏ ꯆꯠꯇꯕꯅ ꯄꯛ ꯇ
ꯑꯗꯣ ꯑꯗꯨꯝ ꯉꯥꯏꯇꯥꯔꯦ ꯀꯨꯏꯅ ꯅꯪꯅ ꯐꯪꯕ ꯌꯦꯡꯉ ꯊꯨꯒꯥꯏꯈꯤꯗꯗꯝ ꯄꯣꯠꯅꯤ ꯊꯨꯒꯥꯏꯈꯤꯗꯕ ꯈꯕ ꯑꯦ ꯄꯤꯔꯣ ꯅꯪ ꯊꯨꯒꯥꯏ ꯉꯝꯃꯣ ꯑꯗꯨꯗꯤ ꯑꯩ ꯊꯨꯒꯥꯏ ꯄꯤꯒꯦ ꯂꯥꯛꯄꯤꯔꯑꯣ
ꯁꯨ
ꯄꯔꯣ ꯊꯨꯡꯒꯑ ꯀꯒꯂꯣꯄꯤꯔ ꯋꯥꯔ
ꯉꯒꯅꯤ ꯇ
ꯋꯥꯔꯒꯗꯅꯤ ꯋꯥ ꯈꯥ ꯊ ꯏ ꯆ ꯐ ꯐꯁꯦ
ꯎꯝ ꯍꯥꯏꯗꯤ ꯂꯧꯊꯣꯛ ꯍꯥꯏꯔꯃꯩꯗꯣ ꯑꯩ ꯀ ꯆꯠꯊꯠꯂꯒ ꯌꯥꯗ ꯆꯊꯠꯂꯗꯧꯅꯦ ꯍꯧꯁꯨ ꯅꯪ ꯅꯪꯒꯣ ꯃꯩ ꯀꯩꯅꯣ ꯍꯧꯖꯤꯛꯄꯨ ꯀꯩꯗꯧꯕ ꯂꯩꯅꯣ ꯏꯟꯚꯏꯇ ꯄꯤꯁꯜꯂꯛꯑꯣ ꯅꯪ ꯄꯤ ꯄꯠꯇ ꯂꯩꯥꯏꯔ ꯄꯤꯒ
ꯐꯥꯏꯚ ꯖꯔꯣ ꯑꯩꯠ ꯊ꯭ꯔꯤ ꯑꯦꯗꯤꯁ ꯐꯂꯣ ꯐꯂꯕꯦꯒ
ꯎ ꯃ ꯄꯩꯗ ꯌꯥꯔ ꯏꯟꯚꯥꯏꯗ ꯄꯤꯗ ꯌꯥꯔꯛ ꯑꯣ ꯏꯟꯚꯥꯏꯗ ꯐꯦꯟ ꯄꯤꯔꯨꯔꯣ ꯌꯥꯔꯛꯑꯣ ꯐꯦꯟ ꯀꯛ ꯈꯅꯤ ꯅꯠꯇ
ꯐꯦꯡ ꯀꯛꯊꯠꯂꯨꯔꯣ ꯍꯥ
ꯁꯥꯏꯀꯂꯣ ꯁꯤ ꯃꯃꯤꯡ ꯅꯥ ꯄꯥꯝꯁꯤ ꯈꯨꯀꯟ ꯈꯪꯗ꯭ꯔꯤ ꯑꯁ ꯑꯩ ꯂꯧꯒꯦ ꯇꯧꯅꯦ ꯅꯪ ꯑꯣꯗ ꯎꯝ ꯀꯅꯥꯅ ꯃꯥꯁ ꯀ ꯍ ꯏꯁꯄꯤꯁꯅꯤ ꯁꯣꯔꯤ ꯀꯥꯏ ꯀꯃꯥꯏ ꯇ ꯃꯤ ꯑ ꯄꯥꯝꯒ ꯀꯩꯒꯅ ꯍꯧ ꯍ ꯄꯝꯃꯦ ꯅꯒꯦꯇ ꯅ ꯄꯥꯏ ꯀꯥꯏꯅ ꯆꯦꯜꯂ ꯑꯩ ꯍꯟꯗꯣꯛꯑꯅꯤ ꯑꯀꯦ ꯇꯔꯅꯤ ꯊꯛꯄ ꯀꯥꯏꯖꯅꯤ ꯇꯧꯔꯒ
ꯁꯀ ꯗꯦ ꯑꯗꯨ ꯍꯤꯡ ꯀꯥꯜꯗꯗꯤ
ꯅꯨꯉꯏꯕꯩ ꯋꯥꯗꯤ ꯈꯪꯗ
ꯄꯁꯨ ꯈꯥꯡꯉ ꯄ꯭ꯔꯣꯛ ꯄ꯭ꯔꯣꯛꯁꯨ ꯇꯧꯕꯗ
ꯗꯦꯡꯖꯦꯁꯦ ꯗꯦꯡꯒꯤꯖꯦ
ꯎꯝ
ꯑꯩꯅ ꯑꯜꯇꯤ ꯊꯥꯡꯗꯅ ꯃꯣꯏ ꯀꯅꯥ ꯍꯤꯡꯗꯣꯏꯕ ꯑꯣꯂꯣꯁ ꯃꯉꯥꯏꯗ ꯍꯤꯡꯗꯣꯏꯅꯣ
ꯑꯗꯨꯒ ꯗꯦꯡꯒꯤꯁꯤꯡꯒ ꯑꯜꯇꯤ ꯊꯥꯜꯂ ꯆꯦꯡꯉꯦꯗꯣ ꯑꯗꯣ ꯕ ꯐ ꯈ ꯒꯥꯜꯇꯤ ꯇꯧꯁꯟꯈ꯭ꯔꯗꯤ ꯃꯥ ꯁꯤꯔꯦ ꯑꯗꯣ ꯔꯤꯄꯣꯠ ꯇꯧꯒ ꯍꯧꯖꯤꯛ ꯆꯢꯖꯒ ꯑꯗꯣ ꯁꯤ ꯌꯦꯡꯣꯏ ꯂꯅꯦ ꯑꯩ ꯐꯥꯒꯤ ꯃꯥꯟꯕ꯭ꯔꯕ ꯑꯩꯁꯦ ꯅꯪꯅ ꯀꯩꯒꯤꯅꯣ ꯆꯁꯤꯀ ꯃꯥ ꯁꯤ ꯇꯗꯃꯤꯒ ꯍꯦ ꯍꯦ ꯍꯥꯏ ꯑꯗꯨꯉꯗ ꯌꯥ ꯏꯁꯨ ꯂꯅꯤ ꯑꯩ ꯑꯩ ꯀ ꯄꯨꯂꯂꯝꯃꯣꯜꯂꯤꯗꯣ ꯀꯩꯅꯤ ꯎ ꯑ ꯀ ꯀ ꯔꯨꯝ ꯂꯩꯗꯣ ꯀꯩꯅꯤ
ꯁꯤ ꯂꯩꯕ ꯄꯥꯏꯗ ꯄꯥꯏꯁꯤꯜꯂꯛꯁꯨꯅꯣ ꯭ꯔ ꯎꯝ
ꯃꯤꯅ ꯍꯥꯢꯔꯒ ꯌꯥꯕ
ꯆꯦꯟꯒꯔꯦ ꯃꯥꯢ ꯃꯇꯥꯎ
ꯃꯤꯍꯟꯗ ꯊꯥ ꯇꯔ ꯑꯗꯨꯅ ꯑꯩꯈꯣꯢ ꯆꯠꯂꯅꯤ
ꯑꯩ ꯀꯔꯤꯗꯤ ꯃꯣꯏ ꯄ꯭ꯂꯂꯝꯝ
ꯅꯣꯡ ꯐꯗꯣꯛ
ꯅꯣꯛ ꯐꯥꯗꯣꯛ ꯅꯠꯇꯦ ꯅꯨꯡꯇꯤꯒꯤ ꯃꯔꯩ ꯌꯦꯠꯅꯩ
ꯀꯩꯒꯤꯅꯣꯍꯦ
ꯑꯗꯨ ꯑꯩꯗꯤ ꯅꯨꯡꯉꯥꯏꯔꯦꯅꯦ ꯍꯦꯇꯂꯣ ꯞ ꯄꯥꯏꯔꯝꯃꯗꯤ ꯑꯩꯣꯏ ꯅꯣꯏ ꯉ ꯐꯥꯎꯔꯤꯁꯦ ꯀꯩꯅꯔꯤꯝ ꯇꯧꯉꯝꯃꯣꯏꯗ ꯑꯗꯨ ꯀꯦꯇ ꯀꯅꯗꯒꯅꯦ
ꯑꯩ ꯌꯦꯦꯟꯁꯟꯅꯤꯡ ꯕꯗꯤ ꯃꯇ ꯐꯥꯗ꯭ꯔ ꯍꯗꯣꯛ ꯃꯔꯛ ꯃꯔꯛ ꯄꯨꯜꯂꯦ
ꯍꯒ
ꯆ ꯇꯅꯦ ꯄꯣ ꯍ ꯑꯦ ꯌꯥ
ꯇꯥꯢ
ꯃꯉ ꯂꯑ ꯀꯩꯁꯥ ꯄ꯭ꯔꯣꯄꯔ ꯃ ꯃꯥꯂ ꯄꯤ ꯎꯝ ꯀꯩꯅꯣ ꯅꯪ ꯀꯗꯥꯏꯗ ꯁꯣ ꯊꯦꯡ ꯊꯦꯡ
ꯁꯤꯁꯤ ꯉꯥꯛ ꯈꯜꯂꯤꯃꯦ ꯀꯩ ꯇ ꯍꯥꯠꯇꯣꯛꯕꯅꯦ ꯋꯥꯟ ꯑꯦꯁ ꯄꯤ ꯍꯥꯞꯅꯤꯡꯗꯦꯅ ꯑꯗꯨ ꯇꯧꯕꯅꯦ ꯑꯁ ꯃꯥꯅ ꯐꯥꯥꯁꯇ ꯇꯥꯈꯔꯦ ꯍꯧꯖꯤꯛꯒꯤꯗꯣ
ꯃꯅꯥ ꯐꯥꯁ ꯇꯥꯗꯔꯗꯤ ꯁꯦꯀꯦꯟ ꯇꯥꯗꯧꯅꯤ
ꯎꯝ
ꯍꯧꯖꯜꯐꯝꯗꯣ ꯁꯦꯀꯦꯟ ꯕꯥꯔ ꯐꯥꯔꯁ ꯇꯔꯗ ꯁꯤꯒꯩ ꯇꯧꯔꯑꯣ
ꯎꯝꯝ
ꯀꯩꯒꯤꯅꯣ ꯈꯪꯗꯦ ꯑꯗꯨꯝ
ꯊꯣꯛꯗꯦ
ꯇ ꯎ ꯑ ꯑꯔ ꯅꯝ ꯍꯂꯣ ꯃꯥ ꯍ ꯁꯤꯒꯤ ꯅꯠꯇ
ꯑꯁ ꯎꯔꯦ
ꯎꯗꯤ ꯀ ꯀ
ꯃ ꯇꯧ
ꯀꯩꯅ ꯀꯅꯥꯟꯅ ꯆꯤꯡꯉꯅꯦꯗ ꯗꯔ ꯃꯥ ꯂꯃꯅ ꯀꯦꯔ ꯗ ꯉ ꯂꯣ ꯆ ꯆꯇꯍꯅꯦ ꯃꯥ ꯉ
ꯀꯥꯏꯗꯦ
ꯍꯣꯏꯗꯨ ꯀꯥꯏꯅꯗꯤ ꯀꯥꯏ ꯎ ꯎ ꯍꯇ ꯀ ꯇꯧ ꯇꯗ
ꯇꯃꯥꯏꯅ
ꯆ ꯀ ꯆꯂ
ꯑ ꯇ
ꯑꯦ ꯂꯄꯁ
ꯄꯅ
ꯀ ꯂꯩ
ꯌ ꯂꯩꯇ
ꯆ ꯍꯥꯏꯗꯤ ꯃꯥꯒꯤ ꯁꯦꯀꯟ ꯋꯥꯔꯗꯤ ꯑꯗꯨꯃꯥꯏꯅ ꯇꯧꯍꯟꯕꯒꯤ ꯃꯨꯠꯇ ꯂꯀꯤ ꯑꯃ ꯁꯤꯠꯄꯤ ꯍꯥꯏꯐꯦꯠꯇꯪ ꯑꯣꯏꯣꯏꯁꯤ ꯆ ꯏ ꯍ ꯁꯦꯀꯦꯟ ꯔ ꯗꯦ ꯎꯝ ꯎꯝ ꯎ ꯁꯤꯔꯣ ꯃꯅꯤ ꯗꯨꯏ ꯇ ꯍ ꯍꯥꯗ ꯑꯣꯋꯥꯗꯤ ꯀꯟꯗꯣꯏꯅꯦ ꯁꯨꯃꯥꯏꯅ ꯉꯥꯎꯔꯤꯀꯥꯟ ꯃꯥꯁꯤꯗꯧꯕꯩ ꯆꯥꯡꯁ ꯐꯪꯉꯦꯗꯅ
ꯥꯏ ꯇ ꯑꯣꯂ ꯃꯥꯗꯣꯁ
ꯑ ꯕꯤꯟ
ꯏꯗꯤ ꯐ ꯍꯗ ꯂꯩꯁꯤ ꯌꯥ ꯀꯔ ꯇꯅ ꯍꯒꯦ ꯆꯪꯅ ꯍꯥꯏꯛꯇꯕꯅ
ꯎꯝ
ꯑꯣ ꯍꯣꯏꯅꯦ ꯍꯣꯏ ꯁꯨꯃꯥꯏꯅ ꯁꯃꯖꯧꯣꯏ ꯂꯣꯁ ꯇꯧꯕ ꯑꯗꯨꯝ ꯁ ꯁꯤꯁꯦ ꯖ ꯀꯗ ꯀꯣ ꯇꯨꯝꯗ꯭ꯔꯕ ꯑꯩ ꯈꯈꯣꯏꯒꯤ ꯇꯧꯔꯤ ꯪꯒ
ꯔꯦꯖꯤꯁꯇꯇꯥꯔ ꯑꯣꯏꯅ ꯍꯒ ꯇꯝ ꯐꯣꯏꯗ
ꯀ ꯀꯅꯣꯉ ꯇ ꯀꯥ
ꯅꯠꯇꯦꯤꯗ ꯆꯦꯟꯊꯣꯛꯑꯝꯃꯤ ꯆꯤꯡꯕꯗꯣ ꯃꯄꯥ ꯆꯝ ꯆꯥꯡ
ꯀꯩꯅꯣ ꯃꯥꯡꯉ ꯂꯥꯛꯑꯦ ꯃꯣꯏ ꯅ
ꯑꯗꯤ ꯃꯥꯥꯡꯕꯜ ꯐꯗꯣꯛ ꯄ ꯀ ꯁꯗꯣ ꯃꯃ ꯁꯦꯗ
ꯪꯉꯗ
ꯃꯣꯏꯒꯤꯗꯤ ꯑꯜꯇꯤ ꯁꯦꯀꯦꯟ ꯕꯔꯥꯒ ꯇꯧꯔꯗꯤ ꯈꯨꯗꯛ ꯈꯨꯗꯛꯇꯧ ꯄꯥꯜꯂꯤ ꯑꯩꯈꯣꯏꯅꯒ ꯇꯧꯔꯗꯤꯌꯦ ꯆꯍꯤ ꯑꯃꯃꯝ ꯑꯗꯣ ꯃꯤꯅ ꯑꯗꯨꯝ ꯆꯨꯞꯤꯡ ꯍꯥꯏꯗꯤ ꯁꯤ ꯀꯩꯅꯣ ꯇꯧꯋ ꯃꯥꯥꯟ ꯄꯥꯔꯣꯏꯅꯦꯕ ꯑꯩꯈꯩꯅ ꯉꯅꯤ ꯀꯥꯏꯅ ꯇꯧꯔꯤꯅꯣ ꯈꯪꯗꯦ
ꯍꯣꯏ
ꯑ ꯀꯗꯔꯗꯤ ꯅꯪ ꯐꯅꯥꯕꯅꯤ ꯄꯥꯏ ꯎꯝ
ꯃꯤꯅ ꯄꯨꯔꯤꯗꯣ ꯀꯩꯒꯤꯅꯣ ꯃꯥꯅ ꯄꯨꯕꯗꯣꯏꯅꯤ ꯍꯅ ꯍꯥꯏꯥꯏ ꯆꯔꯦꯝꯃꯤ ꯋꯥꯣ ꯂꯩꯦ ꯑꯦ ꯅꯪ ꯐꯨꯒꯗꯕꯅꯤ ꯃꯥꯒꯤ ꯏꯃꯒ
ꯅꯪ ꯊꯣꯏꯅꯤ
ꯀꯁꯦ ꯄ꯭ꯂꯦꯟꯁꯨ ꯃꯥꯁꯨ ꯀ ꯎꯝ ꯏꯗ ꯍꯒꯦ ꯇꯥꯗꯗꯤꯗ ꯎꯝ ꯎꯝ